ꯕ꯭ꯔꯣ ꯕ꯭ꯔꯣꯁꯀꯤ
ꯍꯥꯎ
ꯍꯜꯂꯥꯎ
ꯂꯣ ꯆꯨ ꯇꯥꯕ꯭ꯔꯣ
ꯇꯥꯏꯌꯦ ꯇꯥꯏꯌꯦ ꯐꯖꯅ ꯇꯥꯏꯌꯦ
ꯑꯥꯎ
ꯇꯥꯏꯌꯦ ꯇꯥꯏꯌꯦ ꯍꯥꯏꯔꯣ
ꯍꯥꯏꯅꯤꯉꯥꯏ ꯂꯩ ꯑꯦ ꯅꯪꯅ ꯍꯥꯏ
ꯅꯪ ꯕꯣꯜ ꯌꯦꯡꯉꯔꯣꯏꯗ꯭ꯔꯣ
ꯌꯦꯡꯒꯅꯤ ꯍꯩꯖꯤꯛ
ꯌꯦꯡꯉꯣ ꯀꯔꯝꯃꯥꯏ ꯇꯧꯗꯣꯏꯕ ꯑꯁ ꯃꯥꯏ ꯕꯣꯜ ꯌꯦ ꯌꯦꯡꯉ ꯑꯩ ꯕꯣꯜꯁꯦ ꯌꯦꯡꯕꯁꯨ ꯍꯩꯇꯦ ꯒ꯭ꯌꯥꯟꯁꯨ ꯇꯥ ꯒ꯭ꯌꯥꯟ ꯇꯔꯁꯨ ꯑꯣꯏꯁꯨ ꯃꯨꯛ ꯏꯟꯇ꯭ꯔꯦꯁ ꯂꯩꯇꯕꯗꯨ ꯑꯩ ꯒꯌꯥꯟ ꯇꯥꯗ꯭ꯔꯦꯗ
ꯅꯪ ꯈꯪꯗ꯭ꯔꯦꯗ
ꯀꯩꯅꯣ ꯍ ꯒ꯭ꯌꯥꯟ ꯇꯥꯗꯦ ꯑꯗꯨꯝ ꯌꯦꯡꯕꯀꯥꯟꯗ ꯑꯩꯒꯤ ꯐꯥꯎꯕ ꯂꯩꯇꯦꯕ
ꯑꯥ ꯅꯪꯒꯤ ꯃꯔꯨꯞꯇꯤ ꯆꯠꯈ꯭ꯔꯦ ꯌꯦꯡꯅꯤꯉꯥꯏ
ꯎꯝ ꯃꯣꯏꯗꯤ ꯌꯦꯡꯂꯒ ꯂꯩꯌꯦ ꯍꯧꯖꯤꯛꯁꯦ
ꯑꯣ ꯀꯅꯥꯒꯤ ꯔꯨꯝꯗ ꯌꯦꯡꯕ꯭ꯔꯥ
ꯖꯋꯥꯟꯒꯤꯔꯨꯝꯗ ꯌꯦꯡꯉꯒ ꯂꯩ
ꯑꯥ
ꯃꯣꯏ ꯂꯣꯏꯅꯃꯛ ꯌꯦꯡꯉꯒ ꯂꯩꯌꯦ
ꯅꯪꯗꯤ ꯑꯗꯨꯝ ꯇꯨꯝꯈꯔꯅꯤ
ꯏꯔꯨꯕ ꯂꯣꯏꯔꯒ ꯇꯨꯝꯕ ꯇꯧꯔꯅꯤꯅ ꯑꯩꯗꯤꯗꯨꯝ ꯇꯨꯝꯔꯒ ꯂꯩꯕꯅꯦ
ꯇꯨꯝꯃꯣꯗ ꯍꯛꯆꯥꯡ ꯐꯅꯤꯡꯉꯥꯏ
ꯑꯁ ꯑꯁ ꯂꯣꯏꯔꯦ ꯂꯣꯏꯔꯦ ꯑꯩꯒꯤ ꯊꯕꯛꯁꯦ
ꯄꯣꯠ ꯁꯦꯝꯕ ꯂꯣꯏ ꯂꯣꯏꯔꯒ ꯆꯠꯅꯤꯉꯥꯏ ꯔꯦꯗꯤ ꯇꯧꯔꯕ꯭ꯔꯣ
ꯗꯨꯃꯥꯏꯅꯗꯤ ꯇꯧꯔꯦ ꯍꯣꯏ
ꯎꯕꯔꯗ ꯆꯠꯀꯦꯔ ꯎꯝ ꯑꯣ
ꯎꯕꯔꯗ ꯆꯠꯇꯣꯏꯅꯦ
ꯐꯖꯅ ꯆꯠꯂꯣ ꯎꯝ ꯁꯤ ꯎꯕꯔꯗ ꯅꯪꯁꯨ ꯀꯔꯤ ꯍꯥꯏꯕ ꯍꯧꯖꯤꯛꯁꯦ ꯃꯥꯏꯔꯦꯟ ꯁꯦꯝꯕꯒꯤ ꯀꯣ ꯍꯣꯏ ꯃꯥꯏꯔꯦꯟ ꯊꯣꯡꯒꯦꯅ
ꯃꯥꯏꯔꯦꯟ ꯄꯥꯝꯕ꯭ꯔꯥ ꯅꯪ
ꯍꯣꯏ ꯇꯥ
ꯄꯥꯝꯃꯦ
ꯑꯗꯨꯝꯗꯤ ꯆꯥꯏ ꯑꯗꯨ ꯍꯣꯁꯇꯦꯜꯗ ꯄꯤꯕ ꯃꯥꯏꯔꯦꯟꯗꯨꯗꯤ ꯆꯥꯅꯤꯡꯗꯦ
ꯑꯣꯏꯕ꯭ꯔꯥ
ꯎꯝ
ꯅꯪꯗꯤ ꯆꯥꯗꯕ꯭ꯔꯣ
ꯄꯤꯕꯁꯤꯡꯗꯣ
ꯑꯣ ꯍꯥꯎꯇꯦꯕ ꯃꯣꯏꯒꯤꯗꯤ ꯊꯥꯎ ꯌꯥꯝꯃꯟꯃꯟꯕꯒꯤꯀꯣ ꯅꯝꯁꯨ ꯅꯝ ꯊꯤꯌꯦꯕ
ꯃꯥꯅꯦ
ꯌꯥꯎ ꯇꯕꯅꯦ ꯃꯣꯏꯒꯤꯗꯤ ꯁꯤꯅꯤ ꯍꯌꯦꯡ ꯄꯨꯝ ꯅꯥꯏꯟꯗ ꯆꯠꯂꯅꯤ ꯈꯣꯏ
ꯑꯥ ꯉꯟꯅ ꯆꯠ ꯍꯁ ꯍꯣꯁꯇꯦꯜ ꯊꯣꯛꯈ꯭ꯔꯅꯤꯀꯣ ꯍꯌꯦꯡꯗꯤ
ꯆꯠꯈ꯭ꯔꯥꯅꯤꯌꯦ
ꯃꯤꯗꯤ ꯅꯨꯡꯉꯥꯏꯕ ꯍꯥꯎꯔꯅꯤꯀꯣ
ꯅꯨꯡꯉꯥꯏꯕ ꯃꯥꯛꯀꯤ ꯇꯧꯗꯦ ꯍꯦ
ꯑꯗꯨ ꯑꯣꯏꯔꯁꯨ ꯍꯣꯁꯇꯦꯜꯗ ꯂꯩꯕꯗꯤ ꯃꯅꯥꯔꯔꯣꯏꯅꯀꯣ
ꯑꯦ ꯇꯥꯔꯔꯦ ꯌꯦꯉꯕ ꯇꯥꯔꯦꯅ
ꯅꯣꯡꯃ ꯀꯣꯏꯔꯒ ꯂꯥꯛꯇꯣꯏꯅꯤ ꯅꯣꯏꯒꯤ ꯃꯐꯝꯗ
ꯑꯥ ꯂꯥꯛꯑꯣ ꯍꯧꯖꯤꯛ ꯂꯩ ꯂꯩꯒꯗꯣꯔꯤꯕ ꯃꯤ ꯃꯉꯥ ꯂꯩꯗꯣꯏ ꯃꯥꯂꯦ ꯍꯥꯟꯅ
ꯍꯣꯁꯇꯦꯜꯗ
ꯎꯝ ꯔꯦꯟꯗꯥ
ꯑꯣ ꯃꯤ ꯑꯅꯤꯗꯤ ꯀꯅꯥ ꯀꯅꯥꯅꯣ
ꯃꯤ ꯑꯃꯅ ꯈꯝ ꯃꯤ ꯑꯃꯗꯨ ꯑꯗꯣ ꯃꯥꯗꯣ ꯔꯦꯟ ꯊꯤꯕ ꯐꯪꯗ꯭ꯔꯦ ꯍꯥꯏꯕ ꯑꯗꯨꯒꯤ ꯍꯥꯟꯅ ꯂꯩꯔꯒ ꯆꯠꯇꯣꯏꯅꯦ ꯍꯥꯏꯌꯦꯕ ꯅꯠꯇ꯭ꯔꯒ ꯂꯩ ꯂꯩꯔꯒ ꯑꯗꯨꯝ ꯆꯠꯅꯤꯡꯗ꯭ꯔꯦ ꯍꯥꯏꯔ ꯂꯩꯕ ꯁꯨ ꯃꯑꯣꯡꯁꯨ ꯎꯗꯤ ꯎꯔꯦꯗ ꯑꯩꯩꯅ ꯈꯜꯂꯕ ꯑꯩꯒꯤ ꯈꯟꯕꯗꯣ ꯒ꯭ꯌꯥꯟꯇꯥꯗꯦ ꯗꯣꯑꯣꯏꯔꯁꯨ ꯀꯣ ꯀꯃꯥꯏ ꯀꯧꯗꯣ ꯃꯣ ꯑꯗꯨ ꯈꯪꯗꯦ ꯑꯗꯨꯗꯤ ꯍꯥꯏꯗꯦ ꯑꯗꯨ ꯑꯣꯏꯔꯁꯨ
ꯎꯝ
ꯐꯣꯔꯇꯤꯁꯨ ꯅꯥꯛꯄ꯭ꯔꯥ ꯅꯣꯏꯒꯤ ꯃꯐꯝꯗꯒꯤ
ꯌꯥꯝ ꯂꯥꯞꯄꯗꯤ ꯑꯣꯏꯗꯦ ꯍꯣꯏ
ꯑꯣ ꯃꯥꯗꯤ ꯑꯗꯨꯝ ꯒꯥꯔꯤꯗꯒꯤ ꯆꯠꯂꯅꯤ
ꯎꯝ ꯈꯪꯗꯦ ꯔꯦꯟ ꯊꯤꯕ ꯐꯪꯗ ꯐꯥꯎꯗꯤ ꯇꯧꯗꯧ ꯃꯥꯜꯂꯦꯗ
ꯎꯝ ꯍꯧꯖꯤꯛꯇꯤ ꯅꯣꯏ ꯑꯗꯨꯝ ꯋꯥꯔꯤ ꯁꯥꯅꯕ ꯅꯨꯡꯉꯥꯏꯔꯕ꯭ꯔꯣ
ꯅꯨꯡꯉꯥꯏꯕ ꯍꯥꯏꯕꯗꯤ ꯑꯣꯏꯔꯔꯣꯏꯁꯨ ꯑꯗꯨꯝ ꯁꯥꯟꯅꯗꯤ ꯅꯨꯡꯉꯥꯏꯔꯦ ꯍꯣꯏ ꯅꯨꯡꯉꯥꯏꯕ ꯍꯣꯏꯗꯤ ꯑꯩꯗꯤ ꯅꯨꯡꯉꯥꯏꯕꯗꯣ
ꯎꯝ
ꯅꯨꯡꯉꯥꯏꯕ ꯂꯩꯔꯔꯣꯏꯗ ꯑꯩꯉꯣꯟꯗꯗꯤ ꯑꯗꯨꯨꯝ ꯈꯪꯈ꯭ꯔꯕꯀꯣ
ꯎꯝ ꯁꯤꯗ ꯂꯩꯕ ꯃꯤꯒꯗꯤ ꯀꯧꯅꯥꯔꯒꯗꯤ ꯂꯩꯕ꯭ꯔꯥ ꯀꯣ
ꯑꯣꯃꯥꯏ ꯍꯥꯎ ꯂꯥꯛꯑꯦ ꯍꯥꯏꯌꯦ ꯑꯩꯉꯣꯟꯗ ꯍꯥꯏꯌꯦ
ꯑꯣ
ꯅꯣꯏꯅꯤꯁꯨ ꯍꯜꯂꯛꯑꯣ ꯑꯩ ꯐꯪꯉꯦ ꯅꯣꯏꯅꯤꯁꯨ ꯍꯥꯏꯅꯕꯤꯒꯦ ꯂꯥꯛꯑꯣꯗꯤ ꯍꯥꯏ ꯍꯥꯏ
ꯑꯣ ꯑꯗꯨ ꯑꯣꯏꯔꯝꯃꯗꯤ ꯐꯥꯔꯦꯅ
ꯍꯣꯏ ꯐꯗꯤ ꯐꯥꯏꯌꯦ ꯍꯝ ꯁꯦ ꯁꯝ ꯁꯝ
ꯅꯪꯅ ꯊꯣꯡꯗꯣꯏꯔꯥ
ꯉꯗꯦ ꯑꯩ ꯊꯣꯡꯉꯔꯣꯏ ꯑꯩ ꯊꯣꯡꯉ ꯇꯤꯃꯤ ꯆꯔꯔꯣꯏ
ꯑꯁ ꯌꯥꯟ ꯇꯥꯗꯦꯗ ꯑꯩꯒꯤ ꯉꯥꯗꯣ ꯀꯔꯤꯁꯨ ꯇꯧꯗꯦꯀꯣ
ꯑꯣ ꯑꯃꯨꯛꯀ ꯍꯌꯦꯡ ꯐꯥꯎꯕꯤꯒꯦ
ꯔ
ꯎꯝ ꯃꯨ ꯀ ꯀ꯭ꯔꯤ ꯇꯥꯎ ꯄ꯭ꯔꯠꯇꯣ ꯐꯖꯅꯗꯤ ꯐꯪꯗꯕꯅꯤꯅ ꯑꯃꯨꯛꯀ
ꯑ ꯑ
ꯎꯝ
ꯁꯥꯏꯌꯦ ꯁꯥꯏꯌꯦ
ꯒ꯭ꯌꯥꯟ ꯇꯥꯗ꯭ꯔꯦ ꯑꯩꯁꯨꯨ ꯀꯔꯤ ꯇꯧꯔꯁꯦꯔ ꯍꯨꯃꯥꯡ ꯊꯣꯛꯄꯅ ꯌꯥꯗ꯭ꯔꯦꯅꯦ ꯉꯁꯤ ꯈꯨꯁꯥꯁꯦ ꯎ
ꯀ꯭ꯔꯤꯅꯣ
ꯎꯝ ꯅꯉꯣꯟꯗ ꯅꯠ
ꯁꯥꯕꯗꯨ
ꯐꯔꯦ ꯑꯩꯈꯣꯏ ꯉꯁꯤ ꯒ꯭ꯌꯥꯁ ꯁ꯭ꯇꯣꯞ ꯁꯤꯡꯒꯨꯝꯕꯁꯨ ꯂꯩꯌꯦ
ꯑꯣ ꯀꯌꯥ ꯀꯌꯥ ꯄꯤꯕ꯭ꯔ ꯗꯣ ꯈꯣꯏꯗꯣ
ꯒ꯭ꯌꯥꯁ ꯁ꯭ꯇꯞꯁꯦ ꯑꯩꯠ ꯍꯟꯗ꯭ꯔꯦꯠꯇ ꯂꯧꯋꯦ
ꯑꯣ
ꯍꯣꯡꯕ꯭ꯔ ꯇꯥꯡꯕ꯭ꯔꯗꯤ ꯒ꯭ꯌꯥꯟ ꯇꯥꯗ꯭ꯔꯦ
ꯍꯣꯏꯗꯤ ꯂꯩꯗꯕ ꯃꯤꯅꯤꯅꯀꯣ
ꯍꯣꯏ ꯑꯗꯣ ꯁꯤꯂꯤꯟꯗꯔꯗ ꯗꯔꯗꯣ ꯍꯧꯖꯤꯛ ꯂꯩꯇ꯭ꯔꯤꯕ ꯑꯗꯣ ꯑꯁꯤꯗꯁꯨ ꯌꯥꯝ ꯇꯥꯡ ꯇꯥꯡꯅ ꯄꯤꯕ ꯃꯥꯜꯂꯦꯕ
ꯑꯣ
ꯑꯍꯣꯏ ꯑꯩꯈꯣꯏꯒꯤ ꯑꯣꯅꯔꯗꯨꯅ ꯃꯥꯅ ꯑꯅꯤ ꯂꯤꯁꯤꯡ ꯑꯅꯤꯒꯤ ꯄꯤꯒꯦ ꯅꯣꯏ ꯂꯧꯔꯒ ꯁꯤꯖꯤꯟꯅꯔꯒ ꯆꯠꯇꯧꯕ ꯃꯇꯝ ꯇꯝꯗ ꯑꯩ ꯄꯩꯁꯥꯗꯣ ꯅꯣꯏ ꯑꯩꯅ ꯅꯣꯏꯕꯨ ꯅꯣꯏꯒꯤ ꯁꯤꯂꯤꯟꯗꯔꯗꯣ ꯂꯩꯕꯤ ꯃꯥꯕꯨ ꯃꯥꯅꯀꯣ ꯑꯩꯅ ꯂꯩꯕꯤꯌꯦ ꯅꯣꯏ ꯆꯠꯂꯗꯤ ꯄꯨꯁꯨ ꯄꯨꯕ ꯌꯥꯔꯣꯏ ꯍꯥꯏꯅꯀꯣ ꯍꯥꯟꯅ ꯑꯩꯈꯣꯏ ꯂꯤꯁꯤꯡ ꯑꯅꯤꯒꯤ ꯂꯧꯔꯣ ꯍꯥꯏꯌꯦꯕ
ꯑꯗꯨꯗꯤ ꯌꯥꯝ ꯐꯥꯔꯦꯅ ꯂꯤꯁꯤꯡ ꯑꯅꯤ ꯁꯨꯃꯥꯏꯅ ꯇꯧ ꯇꯧꯕꯅꯦ ꯇꯃꯦꯡꯂꯣꯡ ꯑ ꯑꯥ ꯇꯥꯁꯨ
ꯇꯧꯔꯗꯤ ꯊ꯭ꯔꯤ ꯊꯥꯎꯖꯟ ꯊ꯭ꯔꯤ ꯍꯟꯗ꯭ꯔꯦꯠꯇ ꯂꯧꯔꯣ ꯍꯥꯏꯌꯦꯕ
ꯑꯣ
ꯒ꯭ꯌꯥꯟ ꯇꯥꯗ꯭ꯔꯦ ꯀ꯭ꯔꯝꯃꯥꯏ ꯇꯧꯁꯦꯔꯥ ꯑꯩ ꯒ꯭ꯌꯥꯟ ꯇꯗ꯭ꯔꯒ ꯂꯩ
ꯅꯣꯏꯒꯤ ꯌꯨꯝꯗꯁꯨ ꯍꯪꯉꯣꯅ ꯃꯔꯛꯇꯤ
ꯃꯣꯏꯒ ꯑꯩꯈꯣꯏ ꯑꯁꯤꯗꯒꯤ ꯍꯥꯏꯗꯤ ꯈꯦꯠꯅꯕꯗꯣ ꯌꯥꯝ
ꯎꯝ ꯑꯧ
ꯃꯥꯏ ꯇꯥꯎꯒꯤꯒꯦ ꯀꯩꯁꯨ ꯍꯪꯗꯤ ꯍꯪꯈ꯭ꯔꯦ ꯑꯇꯣꯞꯄꯁꯤꯡꯗꯨꯁꯨ ꯁꯤꯗ ꯂꯩꯕ ꯃꯇꯝꯗ ꯎꯝ ꯃꯣꯏꯒꯤꯁꯨ ꯃꯣꯏꯗ ꯍꯥꯏꯕ ꯃꯣꯏꯅ ꯍꯥꯏꯔꯝꯕ ꯃꯣꯏꯅ ꯍꯥꯏꯕꯗꯤ ꯔꯤꯐꯤꯜ ꯇꯧꯕ ꯑ ꯃꯃꯟꯗꯣ
ꯎꯝ
ꯑꯃꯅ ꯆꯥꯝꯃꯉꯥ ꯅꯠꯇ꯭ꯔꯒ ꯑꯃꯅ ꯑꯍꯨꯝꯒꯨꯝꯕ ꯑꯗꯨꯝ ꯄꯤꯕꯅꯦ ꯍꯥꯏꯌꯦꯕ
ꯑꯥ ꯆꯥꯎꯕꯗꯣ ꯑꯣꯏꯕꯒꯤꯅꯦꯀꯣ ꯅꯣꯏꯒꯤ
ꯍꯣꯏ ꯆꯥꯎꯕꯗꯨꯅ ꯁꯤꯖꯤꯟꯅꯕ ꯐꯌꯦ ꯄꯤꯛꯄꯗꯨꯗꯤ ꯊꯣꯛ ꯊꯨꯅ ꯂꯣꯏꯌꯦ ꯍꯥꯏꯌꯦꯕ
ꯑ ꯀꯩꯊꯦꯜꯗ ꯄꯤꯛꯄ ꯍꯣꯏꯗꯤ ꯄꯤꯑꯦ ꯐꯣꯔ ꯍꯟꯗ꯭ꯔꯦꯠꯒꯨꯝꯕ ꯄꯤꯕ ꯃꯥꯟꯂꯦꯕ
ꯑ ꯑꯥ
ꯑꯁꯤꯗꯗꯤ ꯑꯩ ꯍꯪꯕꯀꯥꯟꯗ ꯐꯥꯏꯚ ꯍꯟꯗ꯭ꯔꯦꯠ ꯄꯤꯅꯤ ꯍꯥꯏꯌꯦ ꯐꯥꯏꯚ ꯍꯟꯗ꯭ꯔꯦꯠ ꯂꯩ ꯍꯥꯏꯌꯦ
ꯎꯝ ꯁꯤꯒꯁꯨ ꯑꯥꯗꯁꯨ ꯍꯪꯗꯦꯅꯀꯣ ꯀꯃꯥꯏꯅ ꯇꯧꯔꯝꯕ꯭ꯔ ꯍꯣꯏ ꯁꯤꯗ ꯂꯥꯏꯕ ꯀ ꯅꯣꯏ ꯑꯥꯗ ꯂꯥꯏꯕꯗꯣ
ꯌꯥꯝ ꯌꯥꯝ ꯇꯧꯑꯣ ꯑꯥ ꯑꯗꯨ ꯃꯜ ꯂꯩꯕ ꯃꯔꯛ ꯃꯔꯛꯇ ꯑꯗꯨꯝ ꯍꯥꯏꯗꯤ
ꯇꯧꯔꯒ ꯂꯩꯕꯅꯤꯅ
ꯒ꯭ꯌꯥꯟ ꯇꯥꯗ꯭ꯔꯦꯗ ꯃꯣꯏꯁꯤ ꯇꯥꯡꯅꯤꯡꯉꯗꯤ ꯇꯥꯡ ꯑꯦ ꯍꯣꯡ ꯑꯗꯨ ꯁꯤꯗꯅꯗꯤ ꯍꯦꯟꯅꯗꯤ ꯍꯣꯡꯗꯤ ꯍꯣꯡꯕ ꯃꯥꯜꯂꯦꯗ
ꯍꯣꯏ ꯃꯥꯟꯅꯤ ꯇꯧ ꯃꯥꯜꯂꯦ
ꯄꯣꯠꯀꯨꯝꯕꯁꯨ ꯑꯥꯗꯗꯤ ꯍꯣꯏ ꯅꯣꯔꯠ ꯏꯁꯀꯨꯝꯕꯒꯤꯁꯨ ꯌꯥꯝ ꯌꯥꯝ ꯇꯥꯡꯉꯦꯅꯀꯣ
ꯎꯝ
ꯅꯣꯏꯅ ꯁꯤꯗꯗꯤ ꯁꯤꯃꯨꯛꯇꯤ ꯇꯥꯎꯗꯦꯕ
ꯎꯝ
ꯈꯪꯗ꯭ꯔꯦꯗ
ꯄꯦꯔꯦ
ꯒꯌꯥ꯭ꯟ ꯇꯥꯁꯤꯜꯂꯛꯇ꯭ꯔꯦ ꯐꯥꯔꯦ ꯑꯗꯨꯗꯤ
ꯌꯥꯔꯕ꯭ꯔꯣ ꯌꯥꯔꯕ꯭ꯔꯣ ꯐꯔꯦꯅꯦ ꯗꯨꯗꯤ
ꯎꯝ
ꯎꯝ